ꯑ ꯇꯥꯔꯕꯣ ꯑ ꯆꯛ ꯆꯥꯔꯦ ꯆꯥꯔ‌ꯦ
ꯀꯩ ꯏꯟꯁꯥꯡꯅꯦꯕ
ꯎꯝꯝ ꯇꯉꯕ
ꯊꯥꯏꯐ ꯌꯅ ꯊꯣꯡꯕ
ꯎꯝ ꯉꯁꯥꯏ ꯉꯁꯥꯏꯒꯤꯔꯨꯝ ꯊꯣꯡꯕꯗꯣ ꯍꯧꯖꯤꯛꯇꯁꯨ ꯂꯩꯍꯧꯔꯦ ꯑ
ꯎꯝ
ꯍꯥ
ꯑ꯭ꯔꯣ
ꯍꯦ
ꯇꯨꯝꯕ ꯆꯪꯉꯕꯣ
ꯎ ꯇꯕ ꯆꯪꯗꯦ ꯀꯩꯅꯣꯗ ꯊꯣꯡꯉꯥꯟꯗ ꯊꯣꯛꯂꯛꯏ
ꯑꯦ
ꯄꯣꯡꯉꯥꯟꯗ
ꯇꯥꯡ ꯆꯛꯇ꯭ꯔꯣ ꯀꯪ ꯆꯤ ꯇꯔꯣ
ꯆ ꯍ ꯆꯖꯨꯈꯥꯡ
ꯀꯥꯡ ꯀꯦꯁꯨ ꯈꯥꯡꯉꯦ
ꯎꯝ
ꯍꯣꯏ
ꯑꯥ ꯀꯦꯩꯅꯣ ꯑꯥ
ꯍꯜꯂꯣ
ꯇꯥꯏꯌꯦ ꯇꯥꯏꯌꯦ ꯍꯥꯏꯔꯣ
ꯑꯩꯈꯣꯏꯗꯨꯁꯨ ꯀꯥꯡ ꯌꯥꯝꯃꯤ
ꯎꯝ ꯎꯝ ꯀꯥꯡꯁꯦ ꯃꯐꯝ ꯑꯃꯗ ꯄꯨꯂꯞ ꯄꯨꯟꯁꯤꯜꯂ ꯐꯨꯁꯤꯔꯥ
ꯀꯥꯡꯁꯦ ꯐꯥꯔ ꯐꯨꯏꯦ ꯍꯥꯏꯔꯗꯤ ꯉꯁꯥꯏꯅ ꯃꯈꯣꯡ ꯃꯈꯨꯠ ꯄꯨꯜꯂ ꯐꯨꯔꯅꯤ
ꯎꯝ
ꯅꯍꯥꯟꯋꯥꯏ ꯄꯦꯡꯉꯤꯗꯅꯦ
ꯎꯝ
ꯇꯤꯂꯥꯈꯨꯝꯕꯤꯁꯦ
ꯎꯝ
ꯍꯂꯥꯡꯗꯒꯨꯝꯕ ꯀꯥꯈꯠꯄ ꯑꯗꯨꯗꯒꯤ ꯂꯝꯥꯟꯕꯤꯗꯒꯨꯝꯕ ꯆꯠ ꯂꯩꯔꯝꯕꯁꯦ ꯑꯩꯅ ꯐꯥꯔꯦꯗꯅ ꯑ
ꯑꯝ
ꯐꯥꯔ ꯐꯥꯔꯒ ꯃꯩꯈꯦꯒꯤ ꯀꯧꯇꯥꯗꯣ
ꯎꯝ
ꯣꯛꯁꯇꯗ ꯃꯗ ꯍꯥ ꯆ ꯂꯩꯗꯅ
ꯎꯝ
ꯑꯗꯨꯒ ꯄꯨꯂꯞ ꯄꯨꯜꯂꯞ ꯃꯩ ꯊꯥꯕ ꯑꯗꯨꯗ ꯌꯥꯝ ꯐꯠꯇꯕ ꯖꯥꯠꯅꯦꯕ ꯑꯩ ꯑꯗꯨꯃꯥꯏꯅ ꯇꯧꯔꯤꯗꯣ
ꯐꯀꯦ
ꯈꯪꯗꯕ ꯑꯗꯨꯃꯥꯏꯅ ꯇꯧꯔꯦ ꯑꯗꯨꯒ ꯅꯨꯠ ꯈꯔ ꯊꯥꯕ ꯂꯣꯏꯔꯒ ꯅꯨꯃꯤꯠꯇꯨꯗ ꯑꯗꯨꯝ ꯄꯨꯡ ꯈꯔ ꯂꯩꯔꯒ ꯑꯩ ꯅꯪꯒꯟꯗꯅꯦ
ꯎꯝ
ꯁꯤꯔꯤ ꯊ꯭ꯔꯤ ꯁꯤ ꯁꯤꯛ ꯂꯧꯔꯛꯑꯦꯕ ꯅꯪ ꯑꯗꯣ ꯑꯗꯨꯒ ꯁꯤꯁꯨ ꯇꯧꯔꯛꯦ ꯌꯦꯡ ꯈꯟ ꯃꯊꯥ ꯃꯇ ꯃꯇꯇꯥ ꯐꯣꯡ ꯈꯣꯠꯂꯛꯕ
ꯎꯝ ꯑꯗꯨꯗꯣ ꯅꯪꯅꯦ ꯎꯝ ꯅꯪꯅ ꯃꯩ ꯊꯥꯈꯤꯕꯗꯣ
ꯎꯝ
ꯑꯗꯨꯗꯣ ꯅꯪ ꯅꯪꯒꯤ ꯃꯊꯛꯇ ꯀꯩꯅꯣ ꯇꯧꯋꯅꯤꯗꯣ ꯍꯥꯏꯗꯤꯩ ꯃꯩ ꯊꯥ ꯄꯣꯂꯣ ꯄꯥꯏ ꯆꯠꯂꯤꯅ
ꯎꯝ
ꯑꯗꯣ ꯅꯪꯒꯤ ꯃꯊꯛꯇ ꯑꯃꯨꯛ ꯇꯥꯔꯛꯑꯦ ꯑꯗꯣ ꯑꯦꯅꯤꯁꯨ ꯑꯦꯅꯤ ꯑꯦꯅꯤ ꯑꯦꯅꯤꯃꯦꯜ ꯏꯟꯁꯦꯦꯛ ꯑꯗꯨꯗꯤ ꯃꯗ ꯑꯗꯨꯃꯥꯏꯅ ꯇꯧꯔꯣꯏꯗꯣꯏꯅꯤ ꯑꯉꯥꯡ ꯑꯣꯏꯔꯤꯗ ꯈꯪꯗ꯭ꯔꯗꯤ ꯈꯪꯗ꯭ꯔꯦ ꯑꯩꯗꯤ ꯑꯩꯁꯨ ꯌꯥꯝꯅ ꯑꯩꯁꯨ ꯇꯧꯔꯝꯃꯤ ꯍꯥꯟꯅ ꯑꯩꯈꯣꯏ ꯀꯛꯆꯦꯡ ꯑꯍꯨꯝꯁꯦ
ꯎꯝ
ꯑꯁꯤꯒ ꯑꯩꯈꯣꯏꯒꯤ ꯗꯤꯄꯥꯋꯥꯂꯤꯒꯤ ꯣꯏ ꯣ ꯑꯂꯨ ꯣꯝꯝꯕ ꯂꯇꯔꯦꯅꯦ
ꯑꯝ
ꯑꯥꯂꯨꯕꯝ ꯈꯪꯕ꯭ꯔꯥ ꯑꯥꯂꯨꯕꯝꯣ ꯑꯥꯂꯨꯗꯨꯃꯥꯏꯅ ꯑꯗꯨꯝ ꯇꯧꯔꯦꯅ ꯑꯥꯂꯨꯕꯝ ꯃꯥꯏꯅ ꯇꯧꯗꯕ
ꯍꯪꯉꯦ ꯍꯪꯉꯦ ꯑꯩꯁꯚꯥꯏ ꯃꯩ ꯈꯤꯇꯪ ꯆꯨꯔ ꯍꯣꯡꯕꯗꯨꯣ ꯅꯠꯇ꯭ꯔꯣ
ꯑꯥ ꯑꯗꯨꯗꯣ ꯑꯗꯨꯗ ꯑꯩꯈꯣꯏ ꯑꯗꯨꯗ ꯑꯗꯨꯗꯣ ꯃꯣꯢ ꯃꯅꯨꯡꯗꯨꯒ ꯀꯛꯆꯦꯟꯒꯤ ꯃꯑꯣꯡꯗꯨꯒ ꯐꯤꯠ ꯇꯧꯔ ꯑꯩꯅ ꯊꯔꯝꯗꯣꯏꯅꯤ ꯑꯗꯨ ꯂꯣꯏꯔꯒ ꯃꯩꯀꯦꯠꯇꯨ ꯆꯜꯂꯛꯇꯣꯏꯅꯦ ꯑꯗꯣ ꯐꯠꯇꯦ ꯑꯦꯛꯆꯨꯋꯦꯜꯂꯤ ꯑꯩꯅ ꯔꯤꯌꯦꯂꯥꯏꯁ ꯇꯧꯔꯤ ꯗꯨ ꯊꯕꯛ ꯗꯨꯝꯕ ꯊꯕꯛꯇꯨ ꯐꯠꯇꯦ
ꯀꯩꯒꯤꯅꯣꯍꯥꯢꯖꯦ
ꯎꯝ ꯑꯗꯨ ꯑꯣꯏꯗꯤ ꯅꯨꯡꯉꯥꯏꯇꯦ ꯈꯟꯊꯔꯨꯕꯗ ꯍꯥꯏꯗꯤꯛ ꯆꯥꯎꯔꯒ ꯈꯟꯕꯗ ꯅꯨꯡꯉꯥꯏꯇꯦꯀꯣ ꯑꯉꯥꯡ ꯑꯣꯏꯔꯩꯗꯗꯤ ꯑꯉꯥꯡ ꯑꯣꯏꯔꯩ ꯖꯥꯠ ꯖꯥꯠ ꯇꯧꯔꯅꯤ
ꯑꯩꯗꯤ ꯑꯗꯨꯃꯥꯏꯅ ꯇꯧꯕ ꯅꯨꯡꯉꯥꯏꯇꯕꯗꯤ ꯄꯥꯛ ꯄꯣꯛꯇꯦ
ꯎꯝ ꯎꯝ ꯑꯩꯗꯤ ꯎꯝ ꯊꯃꯣꯢ ꯀꯥꯟꯕꯅ
ꯑꯃ ꯈꯔ ꯀꯟꯕꯒꯤ ꯑꯗꯨꯝꯕ ꯀꯥꯡ ꯍꯥꯠꯄ ꯑꯗꯨꯒꯕꯗꯤ ꯀꯩꯝ ꯈꯟꯗꯦ
ꯎꯝ ꯃꯣꯏꯁꯨ ꯑꯩ ꯍꯥꯏꯖꯦꯗꯤ ꯑꯩ ꯍꯥꯏꯅꯤꯡꯉꯗꯤ ꯑꯩꯈꯣꯏꯗ ꯄꯥꯜꯂꯤꯕ ꯊꯋꯥꯏꯁꯦ ꯑꯩꯅ ꯆꯥꯎꯔꯒ ꯔꯤꯌꯦꯂꯥꯏꯁ ꯇꯧꯔꯤꯁꯦ ꯍ ꯑꯩꯈꯣꯏꯗ ꯄꯥꯜꯂꯤꯕ ꯊꯋꯥꯏꯁꯦ ꯃꯣꯏꯗꯁꯨ ꯄꯥꯜꯂꯤꯅꯦ ꯑꯩꯈꯣꯏꯒꯤ ꯍꯛꯆꯥꯡꯁꯤꯕꯨ ꯈꯜꯂꯤ ꯍꯛꯆꯥꯡꯁꯤ ꯗꯤꯐꯔꯦꯟꯁ ꯂꯩ ꯎꯝ ꯗꯨ ꯈꯜꯂꯦ
ꯃꯣꯏꯒꯤ ꯍꯛꯆꯥꯡꯗꯨꯅ ꯄꯤꯛꯏ ꯑꯩꯈꯣꯏ ꯍꯛꯆꯥꯡꯁꯤ ꯌꯥꯝ ꯆꯥꯎꯋ ꯑꯩꯈꯣꯏꯗꯤ ꯍꯛꯆꯥꯡꯗ ꯇꯧꯕꯁꯨ ꯂꯩ ꯗꯨꯃꯥꯢ ꯍꯥꯏꯅ
ꯎꯝ
ꯎ ꯑꯩꯈꯣꯏꯒꯤ ꯃꯟ ꯆꯨꯝꯕ꯭ꯔꯥ
ꯎꯝ
ꯎꯝ ꯑꯩꯈꯣꯏ ꯊꯋꯥꯏꯗꯤ ꯆꯞ ꯃꯥꯟꯅꯩꯅꯦ ꯊꯋꯥꯏꯗꯤ ꯅꯪꯒꯤ ꯄꯨꯟꯁꯤꯒꯤ ꯀꯔꯃꯒꯤ ꯃꯇꯨꯡꯏꯟꯅ ꯅꯦꯛꯁꯀꯤ ꯃꯄꯣꯛꯇ ꯃꯣꯏꯅ ꯗꯤꯁꯤꯖꯟ ꯂꯧꯗꯣꯏꯅꯤ ꯅꯪꯒꯤ ꯅꯪꯁꯦ ꯀꯔꯝꯕ ꯋꯦꯗ ꯐꯣꯔ ꯑꯦꯛꯖꯥꯝꯄꯜ ꯀꯣꯂꯦꯖꯗ ꯀꯔꯝꯕ ꯏꯁꯀꯨ ꯀꯔꯝꯕ ꯏꯁꯇꯨꯗꯦꯟꯅ ꯏꯁꯀꯣꯂꯔ ꯇꯝꯕꯒꯤ ꯏꯁꯀꯨꯂꯔ ꯁꯤꯞ ꯄꯤꯕꯒꯤ ꯎ ꯃꯇꯛ ꯆꯥꯏ ꯑꯦ ꯑꯦ
ꯎ
ꯃꯇꯤꯛ ꯆꯥꯏ ꯑꯗꯨꯒꯩꯗꯤ ꯀꯔꯝꯕ ꯏꯁꯇꯨꯗꯦꯟꯅ ꯏꯁꯀꯣꯂꯥꯔꯁꯤꯞ ꯄꯤꯕꯒꯤ ꯃꯇꯤꯛ ꯆꯥꯗꯦ ꯑꯗꯨꯗꯣ ꯃꯣꯏ ꯇꯤꯆꯔꯅ ꯗꯤꯁꯥꯏꯠ ꯇꯧꯗ꯭ꯔꯅꯦ ꯑꯗꯨꯃꯥꯏꯅ ꯇꯧꯔꯤꯅꯤ ꯑꯩꯈꯣꯏꯒꯤ ꯈꯜ ꯀꯃꯥꯏꯅ ꯈꯜꯂꯨꯅꯨꯗꯦ ꯑꯩꯈꯣꯏꯒꯤ ꯋꯥꯔꯜꯁꯦ ꯑꯩꯅ ꯍꯧꯖꯤꯛ ꯇꯧꯖꯕꯁꯦ ꯀꯩꯁꯨꯝ ꯐꯪꯗꯦ ꯍꯥꯏꯅ ꯈꯜꯂꯨꯅꯨ ꯑꯩꯅ ꯁꯤ ꯇꯧꯕꯁꯦ ꯎ ꯑꯩ ꯍꯥꯏ ꯋꯥꯍꯩ ꯑꯃ ꯂꯩꯌꯦꯀꯣ ꯑꯩꯒꯤ ꯑꯩꯒꯤꯅ ꯁꯤ ꯇꯧꯖꯕꯅ ꯍꯌꯦꯡꯒꯤ ꯍꯌꯦꯡꯒꯤ ꯍꯤꯡꯅꯕꯩꯅꯤ ꯍꯥꯏꯅ ꯃꯥꯏꯅ ꯋꯥꯔꯤ ꯑꯃ ꯂꯩ
ꯍꯣꯏ ꯑꯗꯨꯃꯥꯏꯅꯗꯤ ꯍꯥꯏꯅꯕꯅꯦ
ꯎꯝ
ꯅꯣꯢ ꯊꯥ ꯎꯗꯔꯣ ꯍꯧꯖꯤꯛ ꯊꯥ
ꯎꯝ ꯊꯥ ꯎꯗꯦ ꯀꯩꯅꯣ ꯇꯧꯔꯦ
ꯅꯣꯡꯃꯪꯕ꯭ꯔꯣ
ꯅꯣꯡ ꯆꯥ
ꯅꯨꯡ ꯇꯥꯕ꯭ꯔꯥ
ꯎꯝ
ꯑꯦ ꯅꯅꯨꯡ ꯇꯔꯥꯅꯪꯗꯤ ꯀꯥꯏ ꯂꯩꯕ
ꯑꯩꯗꯤ ꯀꯩꯅꯣ ꯗꯗ ꯑꯩꯈꯣꯏ ꯑꯩꯈꯣꯏ ꯗꯨꯀꯥꯟ ꯃꯃꯥꯡꯗ ꯃꯉꯣꯟꯗ
ꯅꯨꯛ ꯀꯟꯅ ꯇꯥꯕ꯭ꯔꯣ
ꯄꯂꯤ ꯄꯂꯤ ꯇ ꯄꯂꯦ ꯄꯤꯂꯦ ꯇꯑ
ꯎꯝ ꯌꯨꯝꯗ ꯃꯃꯥ ꯍꯣꯏ ꯇꯨꯡꯈ꯭ꯔꯕꯣ
ꯃꯃꯥꯏ ꯋꯥꯔꯤ ꯁꯅꯍꯧꯔꯦꯅꯁꯤꯀꯣ ꯎꯝ ꯑꯩꯈꯣꯏꯒꯤ ꯑꯣꯜ ꯃꯥꯔꯀꯦꯠꯇꯨꯒꯀꯣ
ꯎꯝ
ꯎꯝ ꯑꯗꯨꯒ ꯃꯤ ꯑꯪꯀꯜ ꯂꯩꯒꯗꯦ
ꯎꯝ
ꯣ ꯀꯃꯥꯏꯅ ꯇꯧꯋꯣ ꯃꯥ ꯃꯤꯗꯣ ꯑ ꯃꯥꯁ ꯁꯦ ꯃꯥꯒꯤ ꯖꯨꯝꯒꯤ ꯇꯣꯞ ꯐ꯭ꯂꯣꯔꯗꯀꯣ ꯑꯗꯨꯝ ꯅꯨꯡꯁꯤꯠ ꯊꯖꯤꯛ ꯥꯡꯅ ꯑꯣꯏꯅ ꯂꯩꯕꯀꯣ ꯑꯗꯨ ꯃꯥ ꯕꯤꯄꯤ ꯕꯤꯄꯤ ꯀꯥꯡꯉꯥꯕ ꯕꯤꯄꯤ ꯀꯉꯛꯑꯒ ꯅꯨꯄꯤ ꯋꯥꯡꯉꯛꯑꯒ ꯃꯥꯁꯦ ꯎꯝ ꯑꯗꯨꯝ ꯑꯗꯨꯝ ꯂꯣꯟꯊꯔꯛꯄ꯭ꯔꯥ ꯑꯗꯨꯝ ꯂꯣꯟꯊꯔꯛꯄꯗ ꯑꯗꯨꯝ ꯑꯗꯨꯒꯩ ꯑꯗꯨꯝ ꯆꯨꯡꯅ ꯇꯥꯔꯛꯑꯦ
ꯁꯦꯀꯦꯟ ꯐ꯭ꯂ꯭ꯂꯣꯔ ꯗ ꯍꯥ
ꯑꯗꯨꯒ ꯁꯤꯔꯕꯣ
ꯑ ꯏꯁꯄꯣꯔꯠ ꯗꯦꯅꯤ
ꯑꯣ ꯅꯨꯡꯉꯥꯏꯇꯦꯗ ꯍꯧꯖꯤꯀꯥꯟꯁꯦ ꯃꯤꯁꯦꯅ ꯃꯅꯦ ꯄꯕꯤꯡꯅꯤꯀꯣ
ꯎꯝ ꯀꯩꯅꯣ ꯍꯥꯏꯗꯤ ꯀꯩꯅꯣ ꯍꯥꯏꯌꯨ ꯈꯪꯕ꯭ꯔꯥ
ꯀꯒꯤꯅꯣ
ꯑꯩꯈꯣꯏꯒꯤ ꯆꯤꯟꯖꯥꯛꯁꯦ
ꯑꯝ
ꯑꯗꯨ ꯑꯩꯈꯣꯏꯗꯤ ꯑꯁꯥ ꯑꯁꯥ ꯄꯣꯠ ꯆꯩꯩ ꯌꯥꯎꯔꯤ ꯁꯥ ꯉꯥ ꯆꯥꯔꯤ ꯑꯗꯨꯒꯩꯗꯤ ꯅꯪ ꯑꯩꯈꯣꯏꯒꯤ ꯆꯥꯛꯇ ꯑꯩꯈꯣꯏ ꯌꯨꯔꯤꯌꯥ ꯆꯥꯏꯕꯁꯦ
ꯑꯥ
ꯁꯤꯖꯝ ꯐꯠꯤ ꯌꯎꯔꯤꯌꯥ ꯑꯦ ꯑꯖꯤ ꯀꯥꯟꯗꯤ ꯌꯏ ꯌꯥꯌꯥꯦ ꯖꯨ ꯗꯕꯣ ꯍꯥꯐꯦ
ꯎꯝ ꯍꯧꯖꯤꯀꯥꯟꯗꯤ ꯀꯔꯤꯅꯣ ꯆꯤꯟꯖꯥꯛꯁꯦ ꯂꯣꯏꯅ ꯏꯟꯁꯥꯡ ꯅꯥꯄꯤꯗꯤ ꯐꯗꯤꯒꯣꯝꯗꯕ ꯑꯗꯨꯐꯥꯎꯗ ꯂꯣꯏꯅ ꯍꯥꯔ ꯊꯥꯕꯅꯤꯅ
ꯎꯝ ꯏꯆꯦ ꯐꯠꯇꯦ ꯍꯅꯒꯤ ꯍꯅꯒꯤ ꯃꯤꯒꯤ ꯀꯩꯅꯣꯒ ꯄꯥꯡꯒꯟꯒ ꯍꯧꯖꯤꯛꯀꯤ ꯃꯤꯒ ꯄꯥꯡꯒꯟꯒ ꯃꯥꯟꯅꯗꯕꯅꯤ
ꯎꯝ
ꯑꯗꯨ ꯑꯗꯨ ꯍꯥꯏꯔꯗꯤꯀꯣ ꯖ ꯎꯝ ꯑꯗꯅꯕꯣ
ꯎꯝ
ꯎꯝ
ꯍꯥꯟꯅꯥ ꯍꯧꯖꯤꯛꯀꯥꯟꯗꯤ ꯌꯦꯟ ꯆꯥꯔꯤꯅꯦ ꯇꯧꯔꯤꯅꯦ ꯇꯧ ꯂꯩꯔꯦ ꯍꯧꯖꯤꯛꯀꯥꯟ ꯖꯤꯝ ꯆꯠꯂꯦ ꯌꯦꯟ ꯃꯄꯨꯝ ꯃꯄꯨꯝꯨꯝ ꯐꯨꯠꯂꯖꯥꯠꯅꯤ
ꯅꯠꯇ‌ꯦ ꯅꯪ ꯌꯥꯡꯉ‌ꯣ ꯕ‌ꯣꯏꯂꯔ ꯕ‌ꯣꯌꯂꯔ ꯖꯍꯨ ꯀꯣ ꯣꯂꯔꯁꯦ ꯑꯣꯣꯛꯂꯛꯄꯒ ꯑꯣꯜꯂꯛꯄꯒ ꯃꯥ ꯃꯦꯗꯤꯁꯤꯟ ꯍꯥꯡ ꯀꯥꯞꯈ꯭ꯔꯅꯤ ꯀꯥꯕꯣ
ꯇꯧ ꯇ ꯀ ꯐꯖꯅꯣ
ꯎꯝ ꯃꯦꯗꯤꯁꯤꯟ ꯑꯩꯈꯣꯏ ꯍꯧꯖꯤꯀꯣ ꯑꯣꯏꯣꯏ ꯑꯉꯥꯡ ꯑꯃꯈꯛ ꯄꯣꯂꯤꯑꯣꯣ ꯀꯥꯞꯄꯒ ꯑꯉꯥꯡ ꯑꯃꯈ ꯄꯣꯂꯤꯑꯣ ꯀꯥꯞꯇꯕ ꯑꯉꯥꯡꯗꯣ ꯈꯅꯅꯤ ꯀꯩꯅꯣ ꯍꯥꯏꯗꯤꯀꯣ ꯑꯉꯥꯡꯗꯨꯣ ꯄꯣꯂꯤꯑꯣ ꯀꯥꯞꯄ ꯑꯉꯥꯡꯗꯨꯅꯅꯦ ꯍꯧꯖꯤꯛꯀꯥꯟꯗ ꯑꯗꯨꯝ ꯐꯅ ꯍꯤꯡꯉꯤꯅꯦꯕ ꯄꯣꯂꯤꯌꯑꯣꯣ ꯀꯞꯄꯕꯨꯣ ꯉꯥꯡꯨ ꯃꯥꯗꯤꯅꯦ ꯁꯨꯃꯥꯏꯅ ꯏꯟꯚꯥꯏꯔꯣꯟꯃꯦꯟ ꯃꯇꯨꯡ ꯂꯩꯀꯣ ꯃꯥꯁꯦ ꯄꯣꯂꯤꯑꯣ ꯀꯥꯞꯇꯕ ꯑꯉꯥꯡꯗꯣ ꯆꯤꯡꯅꯨꯡ ꯃꯥꯅꯨꯡ ꯑꯗꯨꯩꯗꯤ ꯌꯥꯝꯅ ꯑꯣꯔꯒꯥꯦꯅꯤꯛ ꯑꯣꯏꯕ ꯄꯣꯠ ꯆꯩꯁꯤꯡ ꯆꯥ ꯇꯥꯕ ꯍꯥꯔ ꯆꯥꯏꯗꯕ ꯑꯗꯨꯒꯨꯝꯕ ꯄꯣꯠꯆꯩ ꯆꯥꯕ ꯇꯥꯔꯗꯤ ꯃꯥ ꯍꯥꯏꯅꯤ ꯑ ꯄꯣꯂꯤꯑꯣ ꯀꯥꯞꯗ꯭ꯔꯒ ꯑꯩꯈꯣꯏ ꯁꯨꯃꯥꯏꯅ ꯃꯔꯛꯇ ꯂꯩꯕ ꯇꯥꯔꯗꯤꯀꯣ ꯃꯥ ꯃꯥ ꯀꯩꯅꯣ ꯇꯧꯔꯛꯒꯅꯤ ꯏꯐꯦꯛ ꯂꯥꯛꯀꯅꯤ ꯃꯁꯥꯗ ꯑꯩꯈꯣꯏ ꯏꯟꯚꯥꯏꯔꯣꯟꯃꯦꯟꯒꯤ ꯑꯩꯈꯣꯏꯒꯤ ꯅꯨꯡꯁꯤꯠꯁꯦ ꯆꯥꯔꯒ
ꯀ ꯃꯤꯁꯨ ꯃꯤꯁꯨꯨ ꯃꯁꯤꯡ ꯍꯦꯟꯒꯠꯂꯦ
ꯐꯖꯔꯒꯗꯤ ꯍꯥꯏꯗꯤ ꯀꯥꯟꯗꯤ ꯍꯥꯏ ꯄ ꯄꯣꯛꯄꯒꯤ ꯔꯦꯇꯤꯡꯅ ꯌꯥꯝꯥꯝꯃꯤ ꯁꯤꯕꯒꯤ ꯔꯦꯇꯤꯡꯅ ꯂꯤ
ꯎꯝ
ꯀꯒꯤꯅꯣ ꯍꯥꯏꯗꯀꯣ ꯑꯩꯈꯣꯏ ꯍꯧꯖꯤꯛꯀꯥꯟꯗꯤ ꯃꯤꯁꯦ ꯁꯤꯕꯁꯦ ꯌꯥꯝ ꯋꯥꯠꯅꯩ ꯐꯔꯦ ꯑꯗꯨꯗꯤ ꯋꯥꯈꯜꯁꯨ ꯅꯨꯡꯉꯥꯏꯅꯔꯕꯅꯤꯅꯀꯣ ꯍꯧꯖꯤꯛꯀꯥꯟꯗꯁꯨ ꯑꯃꯨꯛ ꯎꯝ ꯇꯣꯛꯅꯤꯡꯕꯗ ꯇꯧꯏ ꯐꯪꯅꯤꯡꯕꯗ ꯐꯪꯉꯤ ꯆꯠꯅꯤꯡꯕꯗ ꯆꯠꯂꯤ ꯀꯔꯤ ꯇꯧꯅꯝꯗꯦ ꯃꯤ ꯑꯃꯅ ꯍꯥꯏꯗꯤ
ꯑꯩꯈꯣꯏ ꯑꯩꯈꯣꯏ ꯍꯧꯖꯤꯛ ꯌꯦꯉ‌ꯣ ꯑꯩꯈꯣꯏꯒꯤ ꯃꯌꯥꯝ ꯃꯌꯥꯝ ꯂꯩꯀꯣ ꯑꯦꯅꯤꯃꯦꯜ ꯃꯌꯥꯝ ꯂꯩꯀꯣ
ꯎꯝ
ꯃꯇꯝ ꯑꯃꯗ ꯑꯩꯈꯣꯏꯁꯨ ꯇꯥꯏꯞ ꯑꯣꯐ ꯑꯦꯅꯤꯃꯦꯜꯅꯤ ꯑꯩꯈꯣꯏꯁꯦ ꯅꯠꯇ꯭ꯔꯥ
ꯎꯝ
ꯍꯥ
ꯃꯥꯅꯦꯕ ꯑꯩꯈꯣꯏꯁꯨ ꯌꯣꯡꯗꯗꯤ ꯑꯣꯜꯂꯛꯏꯅꯦ
ꯑꯥ ꯇꯥꯏꯞ ꯑꯣ ꯃꯦꯜꯂꯤꯃꯦ ꯑꯗꯣ ꯃꯇꯝ ꯑꯃꯗ ꯑꯩꯈꯣꯏ ꯀꯃꯥꯏ ꯂꯩꯔꯝꯃꯤ ꯍꯧꯖꯤꯛ ꯀꯃꯥꯏ ꯑꯩꯈꯣꯏ ꯍꯧꯖꯤꯛ ꯑꯩꯈꯣꯏꯅ ꯁꯤ ꯁꯤ ꯌꯧꯔꯛꯏꯁꯦ ꯑꯩꯈꯣꯏ ꯑꯟꯗꯔꯁꯇꯦꯟꯗꯤꯡ ꯂꯩ ꯐꯤꯂꯤꯡ ꯂꯩ ꯑꯁꯤꯒꯤꯗꯃꯛꯇ ꯑꯩꯈꯣꯏꯁꯦ ꯂꯥꯏꯅꯁꯨ ꯈꯟꯗꯣꯔꯛꯄꯅꯤ ꯑꯁꯤꯒꯤ ꯑꯁꯤꯒꯤ ꯑꯦꯅꯤꯃꯦꯜꯁꯦ ꯑꯁꯤꯁꯦ ꯌꯨꯅꯤꯛꯅꯤ ꯑꯗꯨꯒꯤꯗꯃꯛ ꯆ ꯃꯥꯁꯦ ꯇꯣꯉꯥꯟꯅ ꯂꯩꯁꯟ ꯑꯣꯏꯌꯦꯅ ꯑꯗꯩ ꯑꯩꯈꯣꯏ ꯍꯧꯖꯤꯛ ꯑꯣꯜ ꯏꯟꯇꯥꯌꯔ ꯋꯥꯔꯜꯗ ꯑꯩꯈꯣꯏ ꯑꯩꯈꯣꯏ ꯂ ꯄꯨꯅ ꯎꯕ ꯐꯪꯉꯤꯅ ꯄ꯭ꯔꯤꯊꯤꯕꯤ ꯑꯩꯈꯣꯏ ꯍꯧꯖꯤꯛ ꯑꯩꯈꯣꯏꯒꯤ ꯑꯥꯔꯠꯁꯦ ꯀꯃꯥꯏꯅꯅꯣ ꯍꯒ ꯅꯝꯃꯦ ꯑꯗꯨꯒꯩꯗꯤ ꯑꯥꯔꯠꯀꯤ ꯃꯄꯥꯟꯗ ꯑꯥꯔꯠꯀꯤ ꯃꯄꯥꯟꯗ ꯀꯔꯤ ꯂꯩ ꯅ ꯈꯪ ꯃꯅ ꯑꯝꯅꯤ
ꯑꯗꯨꯒꯗꯤ ꯃꯤ ꯑꯃ ꯑꯩꯍꯥꯛ ꯍꯛꯆꯥꯡꯗ ꯀꯔꯤ ꯀꯔꯤ ꯄꯥꯔꯠꯁ ꯀꯔꯤ ꯀꯔꯤ ꯑꯣꯔꯒꯦꯟ ꯂꯣꯞꯅ ꯐꯪꯕ ꯅꯝꯃꯤ
ꯖꯤ ꯀꯩꯅꯣ ꯍꯥꯏꯗꯤ ꯑꯩꯈꯣꯏꯒꯤ ꯑꯩꯈꯣꯏ ꯃꯤ ꯑꯃ ꯃꯤꯁꯦ ꯂ ꯂꯣꯏꯕꯅꯀꯤ ꯂꯥꯏꯟꯕꯨ ꯀꯣ ꯑꯩꯈꯣꯏ ꯃꯤ ꯑꯏ ꯃꯤꯁꯦ ꯃꯤ ꯃꯄꯣꯛꯁꯦ ꯄꯣꯛꯅꯤꯡꯉꯦꯕ ꯀꯣ ꯀꯣ ꯐꯪꯗꯦ ꯑꯠꯆꯥ
ꯍꯥꯏꯅꯩꯗꯨꯅꯤ ꯅꯨꯄꯤꯁꯨ ꯐꯖꯕ ꯅꯨꯄꯤꯁꯤꯕꯨ ꯐꯖꯕ ꯅꯨꯄꯤꯁꯦ ꯂꯥꯏꯅꯕꯨ ꯄꯥꯝꯃꯤꯅꯦ
ꯎꯝ ꯄꯥꯝꯃꯤ ꯐꯖꯕ ꯅꯨꯄꯤꯗ ꯐꯖꯕ ꯅꯨꯄꯥ ꯐꯖꯕ ꯅꯨꯄꯤ ꯂꯥꯏꯅꯄꯥꯝꯃꯤ ꯐꯖꯕ ꯀꯔꯃ ꯇꯧꯕ ꯂꯥꯏꯅ ꯄꯥꯝꯃꯤ ꯌꯦꯕꯨ ꯅꯪꯅ ꯁꯤ ꯐꯖꯕ ꯑꯐꯕ ꯊꯕꯛ ꯑꯃꯇ ꯇꯧꯒꯦ ꯈꯜꯂꯨ ꯑꯗꯣ ꯅꯪꯒꯤ ꯅꯪꯒꯤ ꯊꯕꯛꯇ ꯑꯄꯟꯕ ꯑꯄꯟꯕ ꯂꯥꯛꯄ ꯂꯥꯛꯄ ꯑ
ꯎꯝ
ꯑ ꯍꯟꯗ꯭ꯔꯦꯠ ꯄꯥꯔꯁꯦꯟ ꯂꯥꯛꯀꯅꯤ ꯑꯗꯨ ꯂꯥꯟꯊꯦꯡꯅꯅꯕ ꯅꯝꯃꯗꯤ ꯅꯪ